ꯍꯜꯂꯣ ꯇꯥꯕ꯭ꯔꯣ
ꯇꯥꯏꯌꯦ ꯕꯦꯝꯃꯥ
ꯀꯩꯗꯧꯔꯤꯅꯣ ꯏꯕꯨꯡꯁꯤꯕꯣ
ꯇꯨꯝꯕ ꯁꯥꯔꯤꯌꯦ ꯇꯨꯝꯕ ꯁꯥꯕ
ꯁꯥꯏ ꯇꯨꯝꯕ ꯁꯥꯔꯤꯕ ꯇꯨꯝꯕꯗꯤ ꯅꯠꯇꯕ ꯀꯩꯅꯣꯅꯦ ꯀꯩꯅꯣ ꯅꯪꯒꯤꯁꯤꯕꯨ ꯇꯨꯝꯕ ꯁꯥꯕꯁꯤꯕꯨ ꯀꯃꯥꯏꯅ ꯁꯥꯕ꯭ꯔꯣ ꯎ
ꯇꯨꯝꯕꯕꯨ ꯁꯥꯕ ꯌꯥꯕ꯭ꯔꯥꯕ
ꯑꯥ ꯑꯉꯥꯡ ꯑꯩꯈꯣꯏ ꯑꯉꯥꯡ ꯑꯩꯈꯣꯏ ꯑꯉꯥꯡ ꯑꯣꯏꯔꯤꯉꯩ ꯃꯥꯅꯦ ꯇꯨꯝ ꯇꯨꯝꯅ ꯇꯨꯝꯕ ꯅꯠꯇꯦꯗ ꯉꯔꯥꯡ ꯅꯨꯡꯗꯥꯡ ꯇꯨꯝꯈ꯭ꯔꯦ
ꯑꯣ ꯑꯃꯨ ꯇꯨꯝꯃꯔ
ꯍꯧꯖꯤꯛ ꯍꯧꯖꯤꯛꯇꯤ ꯁꯥꯕꯅꯦꯕ
ꯍꯥꯏꯁꯦ ꯅꯪ ꯑꯥ ꯇꯨꯝꯕ ꯍꯩꯇꯕꯒꯤ ꯀꯩꯅꯣ ꯇꯧꯕꯩꯔꯥ ꯇꯧꯕꯒꯤꯔꯕ ꯄ꯭ꯔꯦꯛꯇꯤꯁ ꯇꯧꯈ꯭ꯔꯕ ꯇꯨꯝꯕ ꯑꯁ ꯕꯦꯔꯥ ꯀꯗ꯭ꯔꯣ ꯁꯤꯗꯦ
ꯆꯥꯛ ꯆꯥꯔꯕꫭ
ꯍꫭꯥ ꯆꯥꯔꯦ
ꯀꯩ ꯃꯊꯦꯜ ꯆꯥꯔꯒꯦ
ꯉꯁꯤꯁꯦ ꯕꯤꯟꯁ ꯑꯁꯥꯡꯕꯗꯣ ꯑꯗꯨꯅꯦ ꯑꯗꯨꯒ ꯈꯥꯃꯦꯟ ꯑꯁꯤꯟꯕꯅꯦ ꯆꯥꯕꯤꯔꯦ
ꯑꯁ ꯑꯩꯈꯣꯏ ꯑꯍꯥꯎꯕ ꯉꯥꯛꯇ ꯆꯥꯏꯅꯦ ꯍꯣꯏ ꯆꯥꯔꯦ ꯉꯁꯥꯏ ꯆꯥꯔꯦ ꯑꯃꯨꯛ ꯂꯥꯝꯒꯗꯧꯔꯦ
ꯍꯥ
ꯑꯃꯨꯛ ꯂꯥꯝꯒꯗꯧꯔꯦꯕ
ꯀꯩ ꯃꯊꯦꯜ ꯆꯥꯒꯦꯗꯣ
ꯉꯁꯤꯁꯦ ꯀꯥꯡꯁꯣꯏꯅꯤꯗ ꯏꯁꯝ ꯆꯝꯅ ꯀꯥꯡꯁꯣꯏ ꯑꯣꯏꯅ ꯆꯥꯛꯉꯒ ꯆꯥꯏꯑꯦ
ꯈꯪ ꯁꯣꯏꯅ ꯍꯥꯎꯕꯅꯦꯍꯦ ꯁꯥ ꯅꯤꯇꯤꯒꯤ ꯆꯥꯕ ꯌꯥꯗꯦ ꯀꯥꯡꯁꯣꯏꯁꯨ ꯑꯃꯨꯛꯀ ꯆꯥꯕ ꯃꯅꯥꯁꯨ ꯑꯃꯨꯛꯀ ꯆꯥꯕ
ꯃꯥꯅꯦ
ꯑꯗꯨꯅꯦ ꯑꯗꯨꯅ ꯍꯛꯆꯥꯡ ꯐꯗꯣꯏꯅꯦꯕ ꯆꯨꯝꯃꯤꯀꯣ ꯑꯩꯗꯤ ꯑꯆꯨꯝꯕ ꯈꯛꯇ ꯉꯥꯡꯕꯅꯦ
ꯆꯨꯝꯕ ꯉꯥꯛ ꯑꯆꯨꯝꯕ ꯉꯥꯛꯇ ꯉꯥꯡꯉꯦ
ꯀꯥꯏ ꯖꯒꯅꯤ ꯉꯁꯤꯗꯤ ꯂꯩꯒꯗ꯭ꯔꯣ ꯀꯣꯏꯕ
ꯑꯁ ꯑꯃꯨꯛ ꯆꯠꯂꯒ ꯍꯜꯂꯛꯏꯅꯦ ꯍꯧꯖꯤꯛꯇ
ꯑꯩꯀꯤꯌꯥꯝ ꯑꯃꯨꯛ ꯍꯜꯂꯛꯑꯦ
ꯑ ꯀꯣꯏꯔꯨꯔꯒ ꯑ ꯁꯥꯏꯀꯜ ꯁꯥꯏꯀꯜ ꯊꯧꯔꯒ ꯀꯩꯅꯣꯗ ꯑꯩꯁ ꯑꯈꯣꯏꯗꯤ ꯉꯟꯇꯥ ꯍꯧꯒꯠꯄꯅꯤꯅ ꯄꯨꯡ ꯀꯌꯥꯗ ꯍꯧꯒꯠꯂꯦ ꯅꯪ
ꯄꯨꯡ ꯀꯌꯥ ꯍꯧꯒꯠꯀꯦꯕ
ꯑꯩ ꯉꯁꯤꯁꯦ ꯄꯨꯡ ꯃꯉꯥꯗ ꯍꯦ ꯄꯨꯡ ꯃꯉꯥ ꯅꯠꯇꯦ ꯄꯨꯡ ꯄꯨꯡ ꯃꯉꯥ ꯄꯨꯡ ꯃꯉꯥ ꯅꯠꯇꯦ ꯄꯨꯡ ꯑꯍꯨꯝ ꯃꯈꯥꯏ ꯃꯔꯤ ꯇꯥꯗꯧꯔꯦ ꯑꯩꯈꯣꯏ
ꯏꯁ ꯑꯁꯤꯗꯤ ꯅꯪ ꯐꯨꯠꯕꯣꯜ ꯌꯦꯡꯕ ꯍꯧꯒꯠꯄꯕꯨ ꯃꯥꯜꯂꯦꯍꯦ
ꯐꯨꯠꯕꯣꯜ ꯌꯦꯡꯕ ꯍꯧꯒꯠꯂꯒ ꯌꯦꯡꯉꯦ ꯂꯣꯏꯔꯦ ꯂꯣꯏꯔꯀꯥꯟꯗ ꯑꯃꯨꯛ ꯍꯧꯒꯠꯂꯦ ꯍꯧꯒꯠꯂꯒ ꯁꯥꯏꯀꯜ ꯕꯣꯜ ꯍꯦꯛ ꯂꯣꯏꯔꯒ ꯍꯧꯒꯠꯂꯦ ꯄꯨꯡ ꯃꯔꯤ ꯃꯉꯥ ꯇꯗꯧ ꯃꯉꯥ ꯇꯥꯗꯧꯔꯦ
ꯑꯣ
ꯍꯧꯒꯠꯂꯒ ꯁꯦ ꯀ ꯊꯧꯔꯒ ꯆꯦꯜꯂꯦ ꯆꯠꯂꯦ ꯂꯩꯁꯥꯕꯤ ꯌꯦꯡꯕ ꯆꯠꯂꯦ ꯅꯨꯡꯉꯥꯏ
ꯄꯨꯔꯣ ꯆꯥꯕꯤꯀꯁꯦ
ꯑꯌꯨꯛ ꯑꯌꯨꯛꯇꯗꯤ ꯅꯨꯡꯁꯥ ꯊꯣꯛꯂꯛꯇꯕꯅꯤꯅꯀꯣ ꯉꯁꯤꯁꯦ ꯂꯩꯁꯥꯕꯤ ꯌꯦꯡꯕ ꯅꯨꯡꯉꯥꯏ ꯂꯩꯀꯥꯏ ꯂꯩꯀꯥꯏꯗ ꯆꯠꯂꯒ ꯀꯣ
ꯑꯦ ꯍꯧꯒꯠꯄꯒꯤ
ꯆꯥꯛꯁ ꯆꯥꯛ ꯆꯥꯛꯁꯨ ꯌꯥꯝ ꯆꯪꯉꯦ
ꯍꯦꯖ
ꯍꯥ
ꯆꯥꯛ ꯌꯥꯝ ꯆꯡꯉꯦ ꯍꯥꯏꯕ ꯑꯥꯁ ꯅꯪ ꯄꯨꯛꯇꯣ ꯌꯦꯟꯅꯤꯡꯒꯔ꯭ꯦꯗ
ꯄꯨꯛꯇꯤ ꯀꯩꯝꯇ
ꯐꯤꯕꯝ ꯅꯪ ꯄꯨꯛ ꯐꯤꯕꯝꯗꯨ ꯀꯃꯥꯏ ꯇꯧꯕ꯭ꯔꯣ ꯌꯦꯡꯅꯤꯡꯈ꯭ꯔꯦꯗ ꯆꯥꯛ ꯌꯥꯝ
ꯑꯁ ꯆꯥꯛ ꯌꯥꯝ ꯆꯪꯅꯕ ꯑꯌꯨꯛ ꯑꯌꯨꯛꯇꯀꯣ ꯁꯥꯏꯀꯜ ꯊꯧꯔꯒꯥ ꯂꯩꯀꯥꯏ ꯂꯩꯀꯥꯏ ꯀꯣꯏꯔꯗꯤ ꯀꯣ ꯂꯩꯁ ꯕꯤ ꯃꯁꯛ ꯌꯥꯝ ꯐꯖꯕ ꯌꯥꯝ ꯎꯏꯌꯦꯕꯥꯀꯣ
ꯑ ꯑꯗꯨꯒ ꯆꯥꯛꯁꯨ ꯆꯪꯕ
ꯎꯝ ꯑꯩꯁꯨ ꯆꯥꯛ ꯆꯪꯕ ꯂꯩꯁꯥꯕꯤꯁꯤꯡꯅꯁꯨ ꯑꯩ ꯌꯦꯡꯕ ꯀꯥꯟꯗ ꯃꯣꯏꯅ ꯍꯔꯥꯎꯕ ꯃꯤꯕꯨ ꯃꯤꯕꯨ ꯍꯔꯥꯎꯍꯟꯕ ꯍꯥꯏꯇꯥꯔꯦ
ꯑꯆꯥꯆꯥꯆꯥ ꯐꯔꯤꯅꯦ ꯑꯥ ꯐꯕ ꯐꯕ ꯋꯥꯅꯦ ꯁꯤꯁꯨꯀꯣ ꯑ ꯑꯐꯕ ꯊꯕꯛ ꯍꯥꯏꯁꯤꯔꯥ
ꯃꯥꯅꯤ ꯅꯪꯗꯤ ꯁꯨꯃꯥꯏꯟ ꯇꯧꯗ꯭ꯔꯣ
ꯅꯪ ꯅꯨꯄꯤ ꯂꯨꯝꯕꯗꯤ ꯆꯠꯄꯅꯦꯕꯀꯣ ꯑꯌꯨꯛ ꯋꯥꯛꯀꯤꯡ ꯆꯠꯄꯁꯦ ꯅꯨꯄꯤ ꯂꯨꯝꯕ ꯆꯠꯄꯅꯦꯕ
ꯆꯥꯛꯁꯨ ꯆꯪꯕ ꯌꯦꯡꯁꯨ ꯌꯦꯡꯕ
ꯑꯩꯈꯣꯏ ꯂꯩꯀꯥꯏꯗꯁꯨ ꯂꯥꯛꯑꯣꯕ ꯑꯩꯁꯨ ꯐꯖꯅ
ꯑꯦ ꯂꯥꯞꯃꯟꯗꯅꯀꯣ ꯅꯣꯏ ꯂꯩꯀꯥꯏ ꯂꯥꯞꯃꯟꯗꯅꯀꯣ ꯑꯁ ꯈꯪꯗꯦꯗ
ꯁꯥꯏꯀꯜ ꯊꯧꯕꯗꯣ ꯋꯥꯛꯀꯤꯡ ꯆꯠꯄꯅꯦ ꯑꯗꯨ
ꯑꯁꯨꯃꯨꯛ ꯂꯥꯞꯄꯗꯨꯕꯨ
ꯑꯦ ꯂꯥꯞꯇꯦꯗ
ꯅꯣꯡꯃ ꯅꯣꯡꯃ ꯂꯥꯛꯁꯤꯔꯥ ꯈꯜꯂꯤꯕꯅꯦ ꯁꯟꯁꯥ ꯂꯧꯅꯕ ꯁꯟꯁꯥ ꯀꯦꯖꯤ ꯀꯦꯖꯤꯗ
ꯑꯣ ꯁꯟꯁꯥ ꯑꯈꯣꯏꯗ ꯍꯣꯏ ꯑꯈꯣꯏ ꯃꯅꯥꯛꯇ ꯌꯥꯝ ꯀꯩꯅꯣ ꯇꯧꯕꯅꯤ ꯍꯣꯡꯕ ꯍꯣꯡꯗꯕꯗꯤ ꯈꯪꯗꯦꯀꯣ ꯂꯩꯌꯦ ꯐ꯭ꯔꯦꯁ ꯆꯞꯁꯨ ꯐꯪꯕꯅꯤ ꯐꯩꯗ ꯂꯥꯛꯑꯣ ꯂꯥꯛꯑꯗꯤ ꯍꯥꯏꯔꯛꯑꯣꯀꯣ ꯀꯩ ꯀꯩꯝꯇꯗꯤ ꯇꯧꯕꯤꯔꯣꯏ ꯏꯁꯤꯡ ꯏꯁꯤꯡ ꯏꯁꯤꯡ ꯒ꯭ꯂꯥꯁ ꯑꯃ ꯄꯤꯊꯛꯀꯦ ꯏꯁꯤꯡ ꯈꯛꯇꯅꯦ ꯑꯈꯣꯏ ꯀꯩꯝꯇ ꯂꯩꯇꯦ
ꯍꯩꯍꯥꯥ
ꯀꯩꯗꯧꯔꯤꯅꯣ ꯍꯧꯖꯤꯛ
ꯍꯧꯖꯤꯛ ꯐꯣꯟ ꯇꯧꯔꯤꯑꯦ ꯀꯟꯅ
ꯑꯗꯣ ꯅꯪ ꯐꯣꯟ ꯇꯧꯔꯤꯁꯦ
ꯀꯟꯅꯔꯣꯏ
ꯀꯟꯅꯥꯔꯣꯏꯗ
ꯌꯨꯝꯗ ꯂꯥꯛꯑꯀꯥꯟꯗ ꯆꯩꯇꯨꯞ ꯄꯨꯔꯒ ꯂꯥꯛꯀꯦ ꯀꯥꯟꯅꯕ꯭ꯔꯥ ꯀꯥꯟꯅꯗꯕ꯭ꯔꯥ ꯌꯦꯡꯕ ꯌꯦꯡꯒꯦ
ꯑꯦ ꯄꯨꯔꯀꯅꯨꯍꯦ ꯇꯜꯂꯦ ꯇꯜꯂꯦ ꯇꯜꯂꯦ ꯑꯗꯨꯒꯨꯝꯕꯗꯤ
ꯐꯣꯟ ꯋꯥꯔꯤ ꯁꯥ
ꯂꯥꯛꯅꯤꯡꯉꯗꯤ ꯑꯗꯨꯝ ꯆꯝꯅ ꯂꯥꯛꯑꯣꯀꯣ ꯀꯩꯝꯇ ꯄꯨꯔꯛꯀꯅꯨꯍꯦ
ꯐꯣꯟ ꯑꯁꯨꯛ ꯀꯨꯏꯅ ꯐꯣꯟ ꯑꯁꯨꯛ ꯀꯨꯏꯅ ꯅꯠꯇꯦ ꯇꯥꯛꯑꯣ ꯑꯁ ꯐꯣꯟ ꯑꯁꯨꯛ ꯀꯨꯏꯅ ꯇꯧꯔꯒ ꯑꯩꯉꯣꯟꯗ ꯀꯥꯟꯅꯗ꯭ꯔꯗꯤ ꯀꯔꯤ ꯀꯥꯟꯅꯒꯅꯤ ꯀꯥꯟꯅꯕꯁꯨ ꯂꯧꯕ ꯍꯩꯒꯗꯧꯕꯅꯤ ꯀꯥꯟꯅꯕꯁꯨ ꯇꯝꯒꯗꯕꯅꯦꯍꯦ
ꯌꯨꯝ ꯌꯨꯝ ꯀꯥꯔꯣꯏꯗ꯭ꯔꯣ ꯈꯨꯟꯗ ꯀꯥꯔꯣꯏꯗ꯭ꯔꯣ
ꯈꯨꯟ ꯀꯥꯅꯤꯡꯗꯦ ꯌꯨꯝ ꯀꯥꯟꯅꯕꯁꯦ ꯋꯥꯈꯜ ꯂꯩꯇꯦꯗ
ꯀꯥꯎꯍꯦ ꯂꯧ ꯃꯤꯌꯥꯝ ꯁꯨꯔ ꯂꯩꯔꯝ
ꯂꯣꯏꯔꯦ ꯑꯩꯈꯣꯏ ꯑꯩꯈꯣꯏ ꯑꯩꯈꯣꯏ ꯂꯣꯏꯔꯕꯅꯦ ꯂꯣꯏꯔꯕꯅꯦ
ꯀꯩꯅꯣ ꯅꯪꯗꯤ ꯆꯠꯇ꯭ꯔꯣ
ꯄꯝꯐꯦꯟ ꯄꯝꯐꯦꯟ ꯍꯨꯟꯕꯅꯦ ꯑꯩꯈꯣꯏꯗꯤ ꯂꯧ
ꯑꯩꯗꯤ ꯑꯩꯈꯣꯏ
ꯂꯧ ꯂꯤꯡꯗ꯭ꯔꯦ
ꯑꯗꯨ ꯑꯥ ꯀꯔꯤ ꯀꯩꯅꯣ
ꯀꯩꯅꯣ ꯅꯣꯏ ꯅꯨꯄꯥꯒꯤ ꯊꯥꯕꯛꯔꯣ ꯍꯥ
ꯅꯅꯥꯎ ꯅꯨꯄꯥ
ꯃꯥꯁꯨ ꯂꯥꯛꯑꯅꯤ ꯁꯤꯗ ꯃꯥꯁꯨ ꯍꯌꯦꯡ ꯍꯪꯆꯤꯠ ꯂꯥꯛꯀꯅꯤ ꯍꯥꯏꯕꯅꯦ
ꯎꯝ
ꯃꯥꯁꯨ ꯁꯤꯗ ꯂꯩꯒꯅꯤ ꯍꯥꯥ
ꯒꯅꯤ
ꯁꯤꯗ ꯂꯩꯒꯅꯤ ꯍꯥꯏꯕꯒꯨꯝ ꯇꯧꯕꯅꯦ ꯃꯥꯏ ꯅꯨꯄꯤ ꯃꯅꯥꯛꯇ
ꯈꯪꯗꯦ ꯁꯤꯗ ꯊꯕꯛ ꯇꯧꯒꯗꯧꯕ ꯑꯈꯣꯏ ꯂꯩꯃꯤꯟꯅꯔꯣꯏꯗ ꯃꯥꯗꯤ ꯇꯣꯡꯉꯥꯜꯂꯦ ꯀꯩꯅꯣꯗ ꯀꯩꯅꯣꯔꯣꯝꯗ ꯂꯩꯗꯣꯏꯅꯦ ꯇꯣꯡꯉꯥꯜꯂꯦ
ꯍꯜꯂꯣ
ꯊꯕꯛ ꯇꯧꯔ ꯑꯁꯤꯗ ꯊꯕꯛ ꯇꯧꯔꯒ ꯂꯩꯒꯗꯧ ꯃꯥꯜꯂꯦ ꯇꯥꯕ꯭ꯔꯣ ꯍꯜꯂꯣ ꯇꯥꯕꯔꯣ ꯕꯦꯝꯃꯥ ꯍꯜꯂꯣ ꯇꯥꯕꯔꯣ ꯅꯪꯡꯉꯥꯏꯈꯤꯗꯦꯗ